ꯎꯝ ꯇꯥꯏꯌꯦꯀꯣ
ꯑꯧ ꯑꯧ ꯇꯥꯔꯦ ꯇꯥꯔꯦ
ꯎꯝ ꯅꯪ ꯉꯁꯥꯏ ꯍꯥꯏꯕ ꯃꯤꯡ ꯃꯩꯖꯤꯠꯂꯣꯡ ꯍꯥꯏꯕ꯭ꯔꯥ
ꯑꯧ
ꯑꯣ ꯈꯪꯉꯤꯅꯦ ꯑꯈꯣꯏꯒꯤ ꯁꯤꯅꯤꯌꯥꯔ ꯍꯥꯏꯕ ꯇꯥꯔꯦ ꯃꯥꯒꯤ
ꯑꯧ
ꯁꯤꯅꯤꯌꯥꯔꯅꯤ ꯈꯣꯏꯒꯤ ꯈꯣꯏꯒꯤ ꯁꯤꯅꯤꯌꯥꯔ ꯍꯣꯏ ꯅꯨꯡꯉꯥꯏꯕꯅꯦ ꯈꯣꯏ
ꯍꯧꯖꯤꯛꯀꯥꯟꯗꯤ ꯃꯥꯗꯣ ꯑꯦꯛꯖꯥꯝ ꯑꯃꯥ ꯏꯄꯥꯏ ꯍꯥꯏꯒꯦꯔꯥ ꯑꯥꯔꯃꯤꯒꯤ ꯗꯨꯏꯇꯤ ꯊꯣꯛꯈ꯭ꯔꯕꯥ ꯃꯥꯜꯂꯦ ꯑꯗꯨ ꯅꯨꯄꯥꯗꯣ
ꯑꯣ ꯑꯣ ꯃꯥꯜꯂꯦ ꯍꯣꯏ ꯄꯥꯎꯗꯤ ꯐꯥꯎꯅꯥꯗ꯭ꯔꯤꯕ ꯎꯝ
ꯑꯣ ꯄꯦꯇꯥꯁ ꯀꯨꯝꯕꯗꯤ ꯎꯋꯦꯕꯥ ꯑꯩꯁꯨꯨ ꯃꯥꯒꯤꯀꯣ
ꯑꯣ
ꯍꯗꯅꯤꯗ
ꯎꯝ ꯐꯩꯅꯦ ꯑꯗꯨꯗꯤ
ꯑꯁ ꯈꯪꯗꯦꯗ ꯐꯧꯅꯥꯗꯕ ꯀꯨꯏꯔꯦꯗ ꯃꯣꯏꯕꯨꯁꯨ
ꯑꯣ ꯑꯗꯨ ꯑꯗꯨ ꯁ꯭ꯋꯥꯏꯗꯒꯤꯀꯣ ꯑꯩ ꯃꯤ ꯌꯥꯝ ꯈꯪꯅꯩꯗ ꯑꯩ ꯑꯩꯒꯤ ꯈꯨꯟꯗꯒꯤꯅꯀꯣ ꯑꯩ ꯂꯩꯕꯗꯤ ꯑꯁ ꯇꯃꯦꯡꯂꯣꯡ ꯁꯥꯏꯗꯗꯤ ꯑꯩꯁ ꯑꯩ ꯌꯥꯝ ꯂꯩꯌꯦ
ꯏꯁꯤꯡꯗꯤ ꯐꯠꯇꯦꯅ ꯍꯥꯏꯌꯦꯀꯣ
ꯍꯥ
ꯅꯒꯤ ꯍꯣꯁꯇꯦꯜ ꯏ ꯑꯦꯝ ꯑꯦꯁꯇꯣ ꯏ ꯑꯥꯔ ꯑꯦꯟ ꯑꯦꯁ ꯍꯥꯏꯕ꯭ꯔꯥ
ꯑꯦꯝ ꯑꯥꯔ ꯑꯦꯁ ꯑꯦꯝ ꯑꯥꯔ ꯑꯦꯁ ꯍꯥꯏꯕꯅꯤ
ꯑ ꯑꯗꯨꯒꯤ ꯁ꯭ꯀꯨꯜꯗꯣ ꯏꯁꯤꯡꯒꯨꯝꯕꯗꯤ ꯌꯥꯝꯅ ꯐꯠꯇꯦ ꯍꯥꯏꯌꯦꯡ ꯏꯅꯥꯎꯅꯨꯄꯥꯗꯨ
ꯍꯣꯏ ꯑꯩꯁ ꯑꯩꯈꯣꯏ ꯂꯩ ꯂꯩꯕ ꯇꯝꯅꯁꯨ ꯍꯥꯏꯁ ꯔꯥꯗꯒꯤ ꯑꯩꯈꯣꯏ ꯕ꯭ꯔꯁ ꯁꯨꯝ ꯇꯧꯔꯛꯑꯦꯅꯦ ꯅꯅꯥꯥꯒꯤ ꯑꯁ ꯋꯥꯔꯤ ꯌꯥꯝ ꯂꯩꯕꯅꯦ ꯑꯩꯈꯣꯏ ꯑꯣ
ꯑ ꯐꯝꯂꯦꯟꯒꯤ ꯏꯁꯤꯡꯗꯨꯅ ꯏꯔꯨꯅꯤꯡꯉꯥꯏꯒꯨꯝꯕꯒꯤ ꯊꯤꯕꯒꯤ ꯍꯥꯀꯠ ꯆꯥꯕꯅ ꯌꯥꯗ꯭ꯔꯦꯅ ꯑꯩꯣꯒꯤ ꯌꯨꯝꯗ ꯃꯥ ꯇ ꯂꯥꯛꯂꯥꯛꯑꯦꯕ ꯑꯔꯦ ꯀꯥꯕꯣꯣꯏ ꯅꯣꯏꯒꯤ ꯁ꯭ꯀꯨꯜꯗꯣ ꯂꯥꯞꯁꯨ ꯂꯥꯞꯄꯅꯤꯅꯀꯣ ꯋꯥꯗꯤ ꯋꯥꯍ ꯑꯁ
ꯍꯣꯏ ꯑꯞꯁꯨ ꯌꯥꯝ ꯋꯥꯕꯅꯦ ꯍꯌꯦ ꯍꯣꯏ ꯑꯗꯨꯒꯤꯁꯨ ꯐ꯭ꯔꯤꯗ ꯑꯣꯏ ꯐ꯭ꯔꯤꯗꯗꯤ ꯂꯩꯗꯤ ꯂꯩꯌꯦꯕ ꯅꯠꯇ꯭ꯔꯣ
ꯑꯥꯎ
ꯑꯦꯗꯚꯥꯟꯇꯦꯖ ꯗꯤꯁꯑꯦꯗꯚꯥꯟꯇꯦꯖꯇꯤ ꯂꯩꯌꯦ ꯍꯣꯏ
ꯑꯣ ꯅꯣꯏꯒꯤ ꯑꯗꯨ ꯖꯦ ꯑꯟ ꯕꯤꯒꯨꯝꯅ ꯁꯥꯔꯐꯀꯨꯝꯕ ꯃꯣꯏꯗꯤ ꯂꯣꯏꯅꯃꯛ ꯄꯦꯟꯁꯤꯜ ꯀꯔꯤ ꯀꯔꯤ ꯂꯥꯏꯔꯤꯛ ꯀꯨꯝꯕ ꯁꯥꯕꯣꯟꯒꯨꯝꯕ ꯑꯦꯚ꯭ꯔꯤ ꯃꯟ ꯃꯣꯏꯗꯤ ꯄꯤꯌꯦꯅ ꯅꯣꯏꯗꯤ ꯁꯨꯃꯥꯏꯅꯗꯤ ꯄꯤꯗꯦꯀꯣ
ꯍꯣꯏ ꯑꯗꯨ ꯂꯥꯏꯔꯤꯛꯇꯤ ꯄꯤꯑ ꯑꯗꯨ ꯌꯨꯅꯤꯐꯣꯔꯝ ꯑꯗꯨꯗꯥꯏꯗꯤ ꯄꯤꯑ ꯁꯥꯔꯐꯀꯨꯝꯕ ꯑꯗꯨꯒꯤꯗꯤ ꯄꯤꯗ꯭ꯔꯤꯕ ꯎꯝ
ꯑꯣ ꯖꯦ ꯑꯦꯟ ꯕꯤꯗꯗꯤ ꯂꯣꯏꯅꯃꯛꯇꯤ ꯄꯤꯌꯦꯅ
ꯍꯣꯏ ꯖꯦ ꯑꯦꯟ ꯕꯤꯗꯗꯤ ꯄꯤꯌꯦ ꯍꯣꯏ
ꯍꯣꯏ ꯅꯣꯏꯒꯤ ꯍꯥꯏꯌꯦꯗ ꯑꯗꯨꯝ ꯑꯗꯨ ꯑꯣꯏꯔꯁꯨ ꯏꯝꯐꯥꯜ ꯆꯠꯄꯒꯤ ꯄꯩꯁꯥꯗꯒꯤ ꯍꯦꯜꯂꯦꯕ ꯑꯣꯇꯣ ꯔꯤ ꯀꯨꯝꯃꯟ ꯀꯥꯎꯕꯗ
ꯅꯪꯒꯤ ꯈꯨꯟꯗꯒꯤꯔꯥ
ꯅꯠꯇꯦ ꯇꯃꯦꯡꯂꯣꯡꯗꯒꯤ
ꯑꯍ ꯁꯨꯃ ꯁꯨꯃꯥꯏꯅꯗꯤ ꯇꯧꯗꯦꯍꯦ ꯇꯨ ꯍꯟꯗ꯭ꯔꯦꯠ ꯁꯨꯝ ꯕꯖꯥꯔ ꯃꯦꯗꯤꯀꯦꯜ ꯒꯦꯠꯇꯒꯤ ꯇꯨꯝ ꯂꯥꯛꯄ ꯀꯥꯟꯗꯗꯤ ꯇꯨ ꯍꯟꯗ꯭ꯔꯦꯗꯤ ꯂꯧꯋꯦ ꯑꯩ ꯇꯨꯝ ꯆꯠꯄꯒꯤ ꯁꯚꯦꯟ ꯍꯟꯗ꯭ꯔꯦꯗꯀꯤꯗꯤ ꯈꯪꯗꯦꯍ ꯑꯣ ꯑꯣ ꯑꯣ ꯑꯣ ꯑꯞꯗꯥꯎꯟꯒꯤ ꯃꯥꯜꯂꯦ ꯍꯣꯏ ꯍꯣꯏ
ꯍꯣꯏ ꯑꯗꯨꯒꯤ ꯁꯚꯦꯟ ꯍꯟꯗ꯭ꯔꯦꯗꯒꯨꯝꯕ ꯅꯤꯅꯦ ꯑꯁ ꯏꯝꯐꯥꯜ ꯆ
ꯏꯝꯐꯥꯜ ꯆꯠꯄ ꯆꯥꯡꯅꯤꯍꯦ ꯍꯣꯏ
ꯑꯣ
ꯃꯥꯅꯦ
ꯕꯥꯁ ꯀꯨꯝꯕ ꯆꯠꯂꯗꯤ ꯏꯝꯐꯥꯜꯕꯨꯗꯤ ꯌꯥꯝꯅ ꯂꯝꯕꯤ ꯂꯥꯞꯅꯁꯨ ꯄꯩꯁꯥ ꯌꯥꯝꯅꯗꯤ ꯇꯥꯡꯗꯦꯅ
ꯎꯝ ꯑꯁ ꯂꯝꯕꯤꯁꯨ ꯐꯠꯇꯦꯍꯦ ꯑꯗꯨ ꯑꯁ ꯐꯝꯂꯦꯟꯒꯤ ꯆꯥꯛ ꯂꯝꯕꯤꯗꯣ
ꯎꯝ ꯑꯩꯈꯣꯏꯁꯨ ꯗꯤꯝꯕꯨ ꯀꯥꯞꯕ ꯃꯇꯝꯗ ꯅꯣꯡꯃ ꯁꯤꯃ ꯑꯩꯈꯣꯏ ꯁꯟꯗꯦ ꯁ꯭ꯀꯨꯜꯒꯤ ꯑꯦꯅꯨꯋꯦꯜ ꯗꯦ ꯂꯩꯕ ꯑꯗꯨꯒꯤ ꯃꯥꯔꯆ ꯑꯗꯨ ꯂꯥꯛꯑꯒ ꯃꯥꯁꯨ ꯑꯩꯈꯣꯏꯒꯤ ꯌꯨꯝ ꯂꯥꯛꯑꯗꯤ ꯑꯗꯨꯝ ꯀꯥꯞꯄ꯭ꯔꯒ ꯆꯠꯄꯅꯦ ꯆꯠꯅꯤꯡꯗꯦ ꯆꯠꯅꯤꯡꯗꯦꯅ
ꯎꯝ
ꯑꯉꯥꯡꯁꯨ ꯈꯔ ꯑꯣꯏꯕꯅꯤꯅ ꯑꯗꯨ ꯃꯇꯝꯗꯗꯤ ꯑꯩꯈꯣꯏꯅ ꯃꯥꯃꯨ ꯑꯗꯨꯝ ꯊꯤꯟꯕꯤꯕꯅꯦ
ꯎꯝ ꯇꯧꯅꯦ ꯍꯣꯏ
ꯑꯗꯨ ꯑꯣꯏꯔꯁꯨ ꯅꯣꯏꯒꯤ ꯑꯃ ꯇꯥꯏ ꯍꯥꯏ ꯍꯥꯏꯗꯣ
ꯑꯣ
ꯍ ꯌꯥꯝ ꯎꯝ ꯑꯩꯈꯣꯏꯁꯨ ꯄꯨꯟꯗꯦ ꯑꯒꯥꯡꯒꯤ ꯂꯝꯕꯤꯗꯗꯤ ꯌꯥꯝ ꯂꯥꯏꯕ ꯃꯥꯜꯂꯦ
ꯎꯝ ꯂꯩꯕꯅꯦ ꯑꯗꯨꯒ ꯑꯗꯨꯒ ꯏꯆꯦ ꯀꯥꯎꯔꯤꯅꯦ ꯑꯗꯨ ꯑꯩꯈꯣꯏ ꯑꯆꯥꯔꯒꯨꯝꯕ ꯑꯗꯨ ꯊꯣꯡꯉꯒ ꯆꯥꯕ ꯏꯗꯨ ꯀꯃꯅꯦ ꯄꯦꯁꯟ ꯐ꯭ꯔꯨꯠꯀꯤ ꯅꯠꯇꯦ ꯑꯥꯎ ꯑꯗꯨꯁꯨ ꯌꯥꯝ ꯂꯩꯕꯅꯦ
ꯑ ꯅꯣꯏꯒꯤ ꯈꯨꯟꯒꯤ ꯂꯣꯟꯅꯗꯤ ꯀꯃꯥꯏꯅ ꯀꯥꯎꯕ꯭ꯔꯥ ꯀꯨꯝꯝ ꯊꯥꯏ ꯀꯥꯎꯕ꯭ꯔꯥ
ꯍꯣꯏꯅꯦ ꯈꯨꯠ ꯊꯥꯏ ꯑꯗꯨꯃꯥꯏ ꯀꯥꯎꯋꯅꯤ ꯀꯩꯅ ꯇꯣꯉꯥꯟ ꯌꯥꯝ ꯇꯣꯉꯥꯟꯅ ꯂꯩꯗꯤꯗ
ꯑꯥꯡ ꯍꯥꯏꯅ ꯀꯥꯎꯕꯅꯤ
ꯑꯣ ꯑꯩꯗꯤ ꯈꯪꯗꯦ ꯃꯩꯇꯩꯂꯣꯟꯗꯨꯗꯤ
ꯅꯣꯡꯉꯥꯡ ꯍꯥꯏ ꯍꯥꯏꯕꯅꯤ ꯑꯁ ꯆꯥꯗꯕ ꯀꯨꯏꯔꯦ ꯆꯥꯅꯤꯡ ꯃꯇ ꯨ ꯍꯠꯕꯒꯁꯦ ꯃꯤ ꯑꯥꯗꯒꯤ ꯂꯥꯛꯅꯤꯡꯉꯥꯏ ꯃꯤ ꯂꯩꯔꯗꯤ ꯑꯩꯈꯣꯏ ꯃꯥꯅ ꯑꯩꯒꯤ ꯑꯆꯥꯔꯗꯣ ꯁꯦꯝꯕꯤꯌꯦ ꯁꯦꯟꯇꯔ ꯐ꯭ꯔꯦꯁꯀꯤ ꯀꯣꯟꯇꯦꯅꯔ ꯑꯃ ꯑꯗꯨꯗꯤ ꯃꯤ ꯂꯩ ꯍꯥꯏꯔꯗꯤ ꯊꯥꯕꯤꯒꯦ ꯍꯌꯦ ꯄꯣꯁ ꯊꯥꯔꯗꯤ ꯄꯩꯁꯥ ꯌꯥꯝꯅ ꯆꯥꯡꯉꯦꯕ ꯑꯗꯨꯗꯣ ꯀꯦꯖꯤ ꯑꯃ ꯇꯥꯅꯤꯉꯥꯏꯗꯤ
ꯑꯣ ꯑ ꯍꯥꯏꯗꯣ ꯌꯥꯝꯅ ꯍꯦꯚ ꯑꯣꯏꯕꯅꯤꯅꯀꯣ
ꯎꯝ
ꯈꯣꯏ ꯃꯥꯅꯗꯤ ꯁꯨꯃꯥꯏꯅ ꯍꯥꯏꯕꯅꯦ ꯑꯗꯨ ꯑꯁ ꯆꯥ ꯐꯪꯗ ꯆꯕꯥꯔꯗ ꯆꯠꯄ ꯃꯇꯝꯗꯒꯤ ꯆꯥꯕ ꯐꯪꯒꯦꯔꯥ ꯈꯪꯗꯦ
ꯍꯅꯦ
ꯀꯅꯤꯉꯦ ꯌꯥꯝꯅ
ꯎꯝ ꯂꯥꯛꯄ ꯌꯥꯏꯕ ꯅꯪ ꯅꯪꯒꯤꯁꯨ ꯀꯩꯍꯕ
ꯤꯁ ꯏꯌꯥꯔꯗꯤ ꯆꯥꯕ ꯐꯪꯕ꯭ꯔꯥ
ꯍꯣꯏ ꯑꯩꯈꯣꯏꯗꯤ ꯐꯪꯉꯦ ꯍꯣꯏ ꯏꯃꯥꯟꯅꯕꯁꯤꯡ ꯏꯃꯥꯟꯅꯕꯤꯁꯤꯡ ꯌꯥꯝ ꯂꯥꯏꯕꯕꯒꯤꯅꯀꯣ ꯃꯣꯏꯁꯨ ꯄꯨꯔꯛꯏꯦ ꯑꯩꯗꯤ ꯁꯨꯝ ꯆꯥꯕ ꯐꯪꯉꯦꯕ ꯍꯣꯏ
ꯑꯣ ꯑꯥꯗꯁꯨꯨ ꯌꯣꯟꯗꯤ ꯌꯣꯜꯕꯥ ꯃꯥꯂꯦ ꯀꯣ ꯑꯗꯨ ꯈꯔꯥꯗꯤ ꯇꯥꯡꯕꯥ ꯃꯥꯜꯂꯦ
ꯎꯝ
ꯍꯣꯡꯉꯁꯨ ꯃꯅꯥꯗꯕ ꯃꯥꯜꯂꯦꯕ ꯃꯣꯏꯅ ꯌꯣꯟꯕꯗꯣ
ꯗꯥꯏꯂꯣꯡꯗꯒꯤꯁꯨ ꯑꯁ ꯃꯣꯏ ꯌꯥꯝ ꯄꯨꯔꯛꯑꯦ ꯑꯩꯒꯤ ꯏꯃꯥꯟꯅꯕꯁꯤꯡꯁꯨ
ꯑꯣ ꯅꯪꯗꯣ ꯑ
ꯀꯔꯤ ꯍꯥꯏꯕ
ꯈꯧꯄꯣꯝꯗꯒꯤꯅꯦ ꯍꯥꯏꯕ ꯅꯠꯇ꯭ꯔꯣ ꯑꯣ ꯈꯧꯄꯨꯝꯗꯁꯨ ꯐꯪꯕ꯭ꯔꯥ
ꯀꯄꯨꯝ ꯄꯥꯛ ꯐꯪꯗꯗ ꯑꯩꯈꯣꯏ ꯑꯩꯈꯣꯏ ꯂꯣꯝꯗꯗꯤ
ꯑꯣ
ꯃꯣꯏꯒꯤ ꯎꯝ ꯃꯣꯏꯒꯤ ꯎꯐꯥꯎ ꯐꯪꯗ꯭ꯔꯤꯕ ꯑꯩ ꯂꯩꯔꯁꯨꯀꯣ ꯄꯥꯟꯗꯦꯕ
ꯑꯣ ꯑꯩꯈꯣꯏꯒꯤꯟ ꯑꯩ ꯇꯃꯦꯡꯂꯣꯡꯗ ꯑꯩꯈꯣꯏꯁꯨ ꯂꯩꯔꯁꯨ ꯑꯗꯨꯝ ꯈꯨꯟꯗꯗꯤ ꯂꯩꯑꯦꯅ ꯈꯨꯟ ꯇꯣꯉꯥꯟ ꯇꯣꯉꯥꯟꯗꯤ ꯂꯥꯛꯑꯦꯅ ꯀꯣ ꯇꯥꯎꯟ ꯃꯅꯨꯡ ꯂꯩꯔꯁꯨ ꯑꯁꯦꯡꯕ ꯈꯨꯨꯟ ꯑꯗꯨꯗꯗꯤ ꯑꯩꯈꯣꯏꯒꯤ ꯈꯨꯟꯗꯗꯤ ꯌꯥꯝꯗꯤ ꯄꯥꯟꯗꯦ
ꯑꯣ ꯐꯩꯅꯦ ꯑꯗꯨꯗꯤ
ꯑꯗꯨ ꯑꯣꯏꯔꯁꯨ ꯑꯩꯒꯤ ꯌꯨꯝ ꯌꯣꯃꯗꯕꯤ ꯑꯗꯨꯝ ꯑꯩꯈꯣꯏꯒꯤ ꯃꯔꯨꯞꯁꯤꯡꯒꯤ ꯌꯨꯝꯗꯀꯣ
ꯎꯝ ꯑꯩꯒꯤ ꯈꯨꯟꯗꯒꯤꯅꯀꯣ ꯑꯩ ꯇꯃꯦꯡꯂꯣꯡꯗꯗꯤ ꯑꯁ ꯂꯩꯕꯨꯗꯤ ꯌꯥꯝꯃꯤꯍꯦ ꯍꯥꯐ ꯑꯣꯐ ꯃꯥꯏ ꯂꯥꯏꯐ ꯇꯥꯔꯦ ꯑꯩꯒꯤ ꯄꯨꯟꯁꯤ ꯇꯪꯈꯥꯏꯗꯤ ꯂꯩꯌꯦ ꯇꯥ ꯇꯥꯃꯦꯡꯂꯣꯡꯗꯗꯤ ꯑꯣ ꯍꯜꯂꯣ ꯇꯥꯕ꯭ꯔꯣ ꯍꯜꯂꯣ